ꯇꯌꯦ ꯆꯠꯆꯥꯔꯔꯕꯧ
ꯆꯔꯦ
ꯅ
ꯏꯄꯦꯗꯤ
ꯑꯩꯁꯨ ꯆꯞ ꯃꯥꯟꯅꯩ
ꯍꯤꯞꯂꯤꯔꯣ
ꯑꯥꯎ ꯀꯥꯏꯗ ꯂꯩꯒꯦ ꯌꯨꯝꯗ ꯂꯩꯕ꯭ꯔꯣ
ꯏ ꯂꯩꯑꯦ ꯅꯪꯗꯤ
ꯑꯩꯁꯨ ꯂꯩꯌꯦ ꯑꯦ ꯂꯩꯇꯦ ꯑꯩꯁ ꯁꯣꯏꯕꯅꯌꯥ ꯎꯝ
ꯀꯥꯏꯗ ꯂꯩꯕ
ꯍꯁꯦ ꯑꯜꯗ
ꯑꯣ ꯅ ꯀꯔꯤ ꯍꯣꯁꯇꯦꯜꯔꯣ
ꯌꯨꯅꯤꯚꯔꯁꯤꯇꯤꯒꯤ ꯍꯣꯁꯇꯦꯜꯗ
ꯑ ꯏꯝꯐꯥꯜꯒꯤꯌꯦ
ꯑꯥꯎ
ꯗꯦꯜꯂꯤ ꯏꯅꯤꯅꯦ
ꯆꯤꯡꯗꯔꯥ
ꯆꯤꯡ ꯃꯅꯥꯛꯇ ꯃꯩ ꯂꯥꯔꯝꯅꯤ ꯅꯣꯏꯗꯤꯀꯣ
ꯎꯝ ꯂꯥꯠ ꯂꯥꯛꯇꯕ꯭ꯔꯣ ꯅꯣꯏꯒꯤ
ꯍꯧꯖꯤꯛ ꯂꯥꯛꯇꯕ ꯋꯥꯏꯐꯥꯏ ꯃꯤꯠ ꯃꯨꯠꯈꯤꯕ ꯑꯗꯨꯒꯤ ꯅꯤ ꯃꯣꯏꯁꯦ ꯍꯣꯔꯦꯟ ꯁꯦꯡꯒꯗ꯭ꯔꯥ ꯁꯦꯡꯉꯣꯏꯗ꯭ꯔꯥ ꯈꯪꯗꯦ ꯅꯒꯣ
ꯎꯝ
ꯀꯣꯂꯦꯖ ꯇꯧꯔꯤꯔꯣ
ꯑꯧ ꯅꯪꯗꯤ
ꯑꯩꯗꯤ ꯀꯣꯂꯦꯖ ꯂꯣꯏꯔꯦ
ꯑꯣ ꯆꯍꯤ ꯀꯌꯥꯅꯣ
ꯑꯩ ꯆꯤꯍꯤ ꯇ꯭ꯋꯦꯟꯇꯤ ꯁꯕꯦꯟꯅꯦ
ꯑꯩꯅ ꯇ꯭ꯋꯦꯟꯇꯤ ꯐꯥꯏꯐ ꯆꯦ ꯇꯥꯔꯦ ꯑꯗꯨꯗꯤꯀꯣ
ꯑꯩꯗꯤ ꯑꯃꯗꯣ ꯇꯧꯗ꯭ꯔꯕ ꯑꯗꯨꯒꯤꯅꯦ ꯌꯨꯅꯤꯚꯔꯁꯤꯇꯤꯗꯣ
ꯇꯧꯁꯤ ꯂꯥꯛꯑꯣ
ꯇꯧꯅꯤꯡꯗ꯭ꯔꯦ ꯀꯗꯥꯏꯗꯒꯤ ꯍꯧꯖꯤꯛ ꯑꯗꯨꯒ ꯑꯃ ꯆꯪꯗ꯭ꯔꯦꯗꯥ
ꯀꯔꯤꯒꯤꯅꯣ ꯂꯨꯍꯣꯡꯉꯒꯦ ꯍꯥꯏꯔꯣ
ꯂꯨꯍꯣꯡꯈꯤꯔꯣꯏꯗ
ꯏꯁꯥꯒꯤꯗꯣ ꯄꯥꯝꯃꯨꯋꯦ ꯅꯣꯏꯅ ꯀꯩꯅꯣ ꯇꯧꯈꯤꯕ ꯃꯤ ꯑꯃꯅ ꯇꯧꯁꯜꯂꯛꯄ ꯍꯥꯏꯕꯗꯤ ꯋꯥꯆꯦꯞꯇ ꯀꯣ ꯑꯗꯨꯒꯤ ꯉꯁꯤ ꯑꯍꯥꯟꯕꯔꯣ ꯅꯪꯗꯤ
ꯀꯨꯏꯈ꯭ꯔꯦ ꯀꯨꯏꯈ꯭ꯔꯦ ꯃꯤꯟꯁ ꯑꯁꯤ ꯅꯠꯇꯕ ꯑ ꯀꯣꯜꯗꯤ ꯇꯧꯗꯦꯕ ꯑꯩꯗꯤ
ꯑꯣ ꯌꯥꯎꯕꯗꯤ ꯀꯨꯏꯕ ꯀꯣ
ꯎꯝ
ꯀꯔꯤ ꯍꯦꯟꯖꯥꯡ ꯆꯥꯔꯒꯦ
ꯀꯩꯅꯣ ꯆꯥꯏꯌꯦ ꯎꯝ ꯉꯁꯤꯗꯤ ꯁꯧꯒ꯭ꯔꯤ ꯊꯣꯡꯉꯦ ꯑꯗꯨꯗꯨꯒ ꯁꯤꯡꯖꯨ ꯑꯃ ꯇꯧꯔꯦ
ꯎꯝ
ꯑꯗꯨꯛꯀ ꯎꯝ ꯐ꯭ꯔꯥꯏ ꯔꯥꯏꯁ ꯑꯃ ꯁꯦꯝꯃꯦ ꯏꯃꯥꯟꯅꯕꯤꯅ
ꯍꯥꯎꯏꯅꯦ ꯐ꯭ꯔꯥꯏ ꯔꯥꯖꯁꯇꯤ
ꯏꯃꯥꯟꯅꯕꯤ ꯑꯃ ꯍꯥꯟꯅ ꯑꯩꯈꯣꯏ ꯍꯣꯁꯇꯦꯜ ꯂꯩꯃꯤꯟꯅꯔꯝꯕ ꯑꯗꯣ ꯃꯥ ꯌꯨꯝꯗ ꯆꯠꯈꯤꯕ ꯄꯂꯦꯟꯗꯒꯤ
ꯑꯧꯑꯣ
ꯑꯗꯣ ꯃꯥ ꯂꯥꯛꯄ ꯑꯗꯨꯒꯤ ꯃꯥꯅ ꯄꯨꯔꯛꯄ ꯌꯨꯝꯗꯒꯤ
ꯎꯝ ꯐ꯭ꯔꯥꯏ ꯔꯥꯏꯁꯇꯤ ꯍꯥꯎꯋꯦꯗ ꯑꯩꯗꯤ ꯑꯗꯨꯝ ꯆꯥꯅꯤꯡꯉꯦ ꯐ꯭ꯔꯥꯏ ꯔꯥꯏꯁ ꯑꯣꯏꯔꯗꯤ
ꯑꯧ ꯃꯥꯗꯣ ꯌꯥꯝ ꯍꯩꯌꯦꯕꯀꯣ ꯏꯃꯥꯟꯅꯕꯤꯗꯣ ꯁꯦꯝꯕ
ꯑꯍꯣꯏ
ꯑꯗꯨꯗ ꯑꯩꯅ ꯃꯉꯣꯟꯗ ꯌꯨꯝꯗꯩ ꯄꯨꯔꯛꯑꯣꯅ ꯍꯥꯏꯕ ꯑꯗꯨꯒ ꯄꯨꯔꯛꯑꯦ ꯑꯗꯨꯒ ꯆꯥꯃꯤꯟꯅꯩꯌꯦ
ꯑꯗꯨ ꯍꯥꯟꯅ ꯀꯦꯐꯦꯒꯨꯝꯕꯗ ꯌꯥꯎꯔꯝꯕ ꯃꯤꯗꯨ ꯍꯣꯇꯦꯜꯒꯤ ꯑꯦꯛꯁꯄꯤꯔꯤꯌꯦꯟꯁꯀꯨꯝꯕꯁꯨ ꯂꯩꯒꯜꯂꯦꯀꯣ
ꯑꯥꯎ ꯂꯩꯕꯅꯦ
ꯂꯣꯏꯗꯣꯔꯕꯣ ꯅꯪꯗꯤ
ꯍꯥ
ꯅꯪꯒꯤꯗꯤ ꯂꯣꯏꯗꯣꯏꯔꯕꯣ
ꯎꯠꯂꯤꯗ ꯑꯩ ꯀꯩꯅꯣ ꯇꯧꯋꯦ ꯎꯝ ꯄꯤ ꯑꯩꯩꯆ ꯗꯤ ꯇꯧꯗꯕꯀꯣ ꯃꯥꯁꯇꯔ ꯂꯣꯏꯔꯒ
ꯑꯣ ꯑꯣ ꯄꯤ ꯍꯩꯆ ꯗꯤꯔꯣ ꯅꯪ ꯇꯧꯏꯗꯣꯁꯦ
ꯑꯥꯎ
ꯑꯗꯨꯒꯤꯗꯤ ꯀꯨꯏꯅꯪ ꯑꯗꯨꯗꯤ ꯌꯥꯝ ꯇꯝꯃꯤꯅꯦ
ꯎꯝ
ꯐꯌꯦ ꯀꯩ ꯑꯗꯨꯒꯨꯝꯕ ꯉꯝꯖꯗ꯭ꯔꯦ
ꯑꯩꯁꯨ ꯉꯝꯗꯗ ꯇꯦꯛ ꯇꯦꯛꯇꯣꯏꯅꯦ ꯁꯨꯝ
ꯎ ꯑ ꯄꯕꯖꯅ ꯀꯥꯏ
ꯆꯥꯛ
ꯍꯗ ꯐꯩꯗ ꯑꯗꯨ ꯑꯥ ꯇ ꯊ ꯀꯔꯤ ꯑꯣꯗꯁ꯭ꯔ
ꯑꯩ ꯃꯅꯤꯄꯨꯔꯤꯗ
ꯑꯁꯅꯉꯥꯏꯗꯤ ꯣꯡꯈꯥ ꯈ ꯇꯥꯔꯦ ꯁꯁꯌꯥ ꯂꯩꯦ ꯄꯗꯤ ꯅꯅꯨꯡꯉꯥꯏꯔꯃꯗꯤ
ꯅꯨꯡꯉꯥꯏꯌꯦ ꯅꯨꯡꯁꯨ ꯅꯨꯡꯉꯥꯏꯌꯦ ꯌꯨꯝꯁꯨ ꯅꯤꯡꯁꯤꯡꯉꯦ
ꯍꯣꯏ ꯂꯣꯏꯣꯏ ꯂꯣꯏꯔꯗꯤ ꯌꯨꯝꯗ ꯑꯗꯨ ꯂꯩꯔꯅꯤꯗ
ꯎꯝ ꯌꯨꯝꯗꯕꯨꯗꯤ ꯆꯠꯄ ꯌꯥꯏꯑꯕꯀꯣ ꯑꯗꯨꯏꯁꯨ ꯆꯠꯇ꯭ꯔꯦ
ꯥꯛꯄ꯭ꯔꯣ
ꯂꯥꯛꯇ ꯇ꯭ꯋꯦꯟꯇꯁꯦ ꯄꯥꯏꯟ ꯀꯤꯂꯣꯃꯤꯇꯔ
ꯎꯝ ꯌꯥꯝ ꯑꯄ ꯃꯁꯨ ꯅꯠꯇꯦꯗ
ꯍꯣꯏ ꯑꯩ ꯒꯥꯔꯤ ꯒꯥꯔꯤ ꯂꯩꯌꯦ ꯑꯗꯨꯗ ꯆꯠꯄ ꯌꯨꯝꯗ
ꯑꯣ ꯑꯗꯨ ꯍꯣꯁꯇꯦꯜ ꯊꯝꯕ
ꯎꯝ
ꯆꯁꯅꯅꯨꯡꯉꯅꯦꯅꯅꯦꯅꯤ
ꯎꯝ
ꯏꯁꯥ ꯀꯔꯤ ꯂꯩꯔꯤꯗꯤꯀꯣ
ꯎꯝ
ꯀ꯭ꯂꯥꯁ ꯆꯠꯇꯕ꯭ꯔꯣ ꯍꯧꯖꯤꯗꯤ
ꯑꯩꯈꯣꯏ ꯍꯧꯖꯤꯛ ꯚꯦꯀꯦꯁꯟ ꯊꯥꯔꯤꯕꯀꯣ
ꯑꯥ
ꯑꯗꯨꯗꯗ ꯀꯥꯏꯅ ꯇꯧ ꯑꯣꯏꯣꯏ
ꯁꯃꯔ ꯭ꯔꯦꯛ ꯄꯤꯕ꯭ꯔꯣꯉ
ꯄꯤꯔꯤ ꯑꯗ ꯁꯤꯛꯁꯄꯨ
ꯑ ꯍ
ꯑꯗꯨ ꯂꯣꯏꯔꯒ ꯗꯦꯠ ꯁꯤꯛꯁ ꯂꯣꯏꯔꯒ ꯑꯃꯨꯛꯀ ꯍꯧꯖꯤꯛ ꯀꯩꯅꯣ ꯇꯧꯋꯦꯕꯀꯣ ꯀ꯭ꯂꯥꯁ ꯇꯧꯋꯦꯕ ꯑꯗꯨ ꯀ꯭ꯂꯥꯁ ꯇꯧꯋꯦꯕ
ꯑ ꯑꯣ ꯑꯣ
ꯍꯧꯕꯗ ꯉꯥꯏꯔꯤꯕ ꯑꯩꯒꯤꯗꯣ
ꯑꯣ
ꯑꯗꯨꯗꯨꯅ ꯑꯃꯨꯛ ꯆꯠꯀꯅꯤ ꯀ꯭ꯂꯥꯁ ꯑꯃꯨꯛ ꯆꯠꯀꯅꯤ ꯑꯗꯨꯒ ꯀ꯭ꯂꯥꯁ ꯍꯜꯂꯛꯑꯒ ꯀ꯭ꯂꯥꯁ ꯀꯩꯀꯥ ꯂꯣꯏꯔꯀꯥꯟꯗ ꯑꯦꯛꯖꯥꯝ ꯑꯃ ꯄꯤꯔꯅꯤꯕꯀꯣ ꯎꯗꯨꯀ ꯑꯦꯛꯖꯥꯝ ꯄꯤꯕ ꯂꯣꯏꯔꯒ ꯑꯩꯈꯣꯏꯒꯤ ꯊꯕꯛ ꯍꯧꯔꯅꯤ
ꯑꯣ
ꯑꯗꯨꯗꯤ ꯃꯩꯇꯩꯂꯣꯟꯗ ꯀꯔꯤꯔꯥ ꯅ꯭ꯌꯨꯇ꯭ꯔꯤꯁꯟ ꯍꯥꯏꯕꯒꯤ ꯃꯔꯝꯗ ꯑꯃꯛ ꯍꯥꯏꯕꯤꯔꯛꯑꯣꯅꯦ ꯅꯪ ꯍꯥꯏꯔꯅꯤ
ꯅ꯭ꯌꯨꯇ꯭ꯔꯤꯁꯟ ꯑ ꯑꯩꯈꯣꯏꯒꯤꯅꯦ ꯎ ꯆꯤꯟꯖꯥꯛꯁꯦ ꯑꯩꯈꯣꯏꯅ ꯆꯥꯔꯤꯕ ꯆꯤꯟꯖꯥꯛꯁꯦ ꯁꯤꯗꯒꯤ ꯑꯩꯈꯣꯏꯅ ꯐꯪꯐꯝ ꯊꯣꯛꯄ ꯍꯥꯏꯗꯤ ꯀꯃꯥꯏ ꯍꯥꯏꯅꯤ ꯑ ꯄ꯭ꯔꯣꯇꯤꯟ ꯐꯦꯠ ꯚꯤꯇꯥꯃꯤꯟꯁ ꯑꯗꯒꯤ ꯃꯤꯅꯔꯦꯜꯁ ꯀꯥꯔꯕꯣꯍꯥꯏꯗ꯭ꯔꯦꯠ ꯀꯩꯀꯥꯒꯤ ꯑꯩꯈꯣꯏꯒꯤ ꯆꯞ ꯆꯞ ꯆꯥꯕ ꯍꯛꯆꯥꯡꯅ ꯗꯔꯀꯥꯔ ꯑꯣꯏꯕꯁꯤꯡꯁꯦ
ꯑꯥ
ꯑꯗꯨꯁꯤꯡꯗꯨꯣ ꯑꯣꯏꯗꯣꯏꯅꯦꯕ ꯆꯞ ꯆꯞ ꯆꯥꯕ ꯐꯪꯕꯗꯣ
ꯍꯣꯏ ꯏꯁꯥꯗ ꯑꯐꯕ ꯆꯤꯟꯖꯥꯛ ꯀꯩꯅꯣ ꯇꯧꯕꯗꯣ ꯑꯗꯨꯅ ꯑꯗꯨꯒ ꯑꯃꯨꯛꯀ ꯅꯇ꯭ꯔꯦꯟ ꯍꯥꯏꯕꯁꯤꯅ ꯀꯩꯔ ꯑꯗꯨꯝ ꯀꯔꯤ ꯅ꯭ꯌꯨꯇ꯭ꯔꯦꯟꯁꯤꯅ ꯑꯗꯨꯝ ꯑꯐꯕ ꯆꯤꯟꯖꯥꯛ
ꯍꯣꯏ ꯑꯗꯨꯁꯨ ꯆꯞ ꯃꯥꯟꯅꯩ ꯑꯩꯈꯣꯏꯒꯤ ꯍꯛꯆꯥꯡꯗ ꯗꯔꯀꯥꯔ ꯂꯩꯔꯤꯕ ꯐꯦꯠ ꯚꯤꯇꯥꯃꯤꯟꯁ ꯃꯤꯅꯔꯦꯜ ꯦꯜꯁ ꯀꯥꯔꯕꯣꯍꯥꯏꯗ꯭ꯔꯦꯠ ꯄ꯭ꯔꯣꯇꯤꯟ ꯁꯤꯒꯨꯝꯕꯁꯦꯇ꯭ꯔ ꯅ꯭ꯌꯨꯇ꯭ꯔꯦꯟꯁꯅꯦꯕ ꯑꯗꯨꯒ ꯑꯩꯁꯦ ꯁꯨꯅ ꯆꯥꯔꯀꯥꯟꯗꯅꯦꯕ ꯕꯦꯂꯦꯟꯁ ꯗꯥꯏꯠ ꯆꯥꯕ ꯍꯦꯜꯗꯤ ꯑꯣꯏꯕ ꯍꯥꯏꯔꯒ ꯣꯏꯁꯦ
ꯇ꯭ꯔꯤꯁ ꯍꯥꯏꯁꯤ ꯅꯃꯨ ꯀ ꯑꯐꯕ ꯆꯤꯟꯖꯥꯛꯀꯤ ꯀꯔꯤ ꯍꯥꯟꯅ ꯅꯩꯅꯕ ꯍꯥꯏꯕ
ꯎꯝ
ꯍꯥꯏꯕ ꯍꯥꯏꯗꯕꯨꯒ ꯑꯗꯨꯒ ꯑꯗꯨ ꯑꯣꯏꯈ꯭ꯔꯦ ꯅꯇ꯭ꯔꯤꯁꯟ ꯍꯥꯏꯕꯕꯁꯤ ꯅ꯭ꯌꯨꯇ꯭ꯔꯤꯁꯟ ꯅ꯭ꯌꯨꯇ꯭ꯔꯤꯁꯟ ꯃꯤꯅꯤꯀ ꯑꯗꯨꯝ ꯃꯅꯦꯩꯀꯣ ꯑꯗꯨꯗꯤ
ꯎꯝ ꯅ꯭ꯌꯨꯇ꯭ꯔꯦꯟꯁ ꯅ꯭ꯌꯨꯇ꯭ꯔꯤꯁꯟ ꯑꯗꯨꯅꯤꯗ ꯀꯩꯁꯨ ꯈꯦꯅꯕ ꯅꯠꯇꯦ ꯦꯗ ꯑꯗꯣ ꯃꯅꯤꯄꯨꯔꯤꯗ ꯍꯟꯗꯣꯛꯔꯗꯤ ꯌꯥꯝꯅ ꯂꯨꯏꯌꯦꯕ ꯍꯥꯏꯗꯤ ꯏꯪꯂꯤꯁꯇ ꯑꯗꯨꯝ ꯈꯪꯅꯕ ꯋꯥꯁꯦ ꯑꯩꯈꯣꯏꯅ ꯈꯪꯗꯕꯒꯤꯀꯣ
ꯍ ꯃꯇꯨꯡꯗ ꯈꯪꯉꯒ ꯑꯃꯨꯛꯀ ꯑꯦꯛꯁꯄ꯭ꯔꯦꯁ ꯇꯧꯕ ꯉꯝꯗꯕꯗꯣ ꯏꯁꯥꯅꯗꯤ ꯈꯪꯪꯂꯒ ꯑꯃꯨꯛꯀ ꯑꯦꯛꯁꯄ꯭ꯔꯦꯁ ꯇꯧꯕ ꯉꯝꯗꯕꯀꯣ
ꯑꯥ
ꯅꯨꯇ꯭ꯁꯟ ꯜ ꯅꯤꯡꯎꯇ꯭ꯁꯟꯁꯤꯅ ꯑꯃꯛ ꯀ
ꯑꯗꯨꯈꯩꯗꯣ ꯑꯩꯈꯣꯏꯒꯤ ꯗꯔꯀꯥꯔ ꯂꯩꯕ ꯕꯣꯗꯤꯗ ꯗꯔꯀꯥꯔ ꯂꯩꯕ ꯚꯤꯇꯥꯃꯤꯟꯁ ꯐꯦꯠ ꯃꯤꯅꯔꯦꯜꯁ ꯀꯩꯀꯥꯗꯣ ꯃꯄꯨꯡ ꯐꯥꯅ ꯐꯪꯗ꯭ꯔꯀꯥꯟꯗꯅꯦꯕ ꯃꯥꯜꯅ꯭ꯌꯨꯇ꯭ꯔꯤꯁꯟ ꯂꯥꯛꯇꯣꯏꯁꯦ
ꯑꯣ ꯍꯣ ꯅꯣꯏꯗꯤ ꯁꯤ ꯎꯕꯗ ꯌꯥꯝ ꯐꯩꯌꯦ ꯑꯩ ꯍꯥꯏ ꯁ꯭ꯀꯨꯜꯗꯁꯨ ꯐꯖꯅ ꯇꯥꯕꯤꯅꯕ ꯑꯗꯨꯒ ꯑꯃꯨꯛꯀ ꯑꯦꯂꯚꯦꯟ ꯇꯨꯋꯦꯜꯇꯁꯨ ꯑꯥꯠꯁ ꯑꯃꯃꯨꯛ ꯂꯧꯕ ꯀꯣ ꯑꯗꯨꯗꯤ ꯑꯁꯤꯔꯣꯝꯗ ꯌꯥꯝ ꯌꯥꯝ ꯋꯤꯛ ꯑꯣꯏꯌꯦꯕ
ꯎꯝ
ꯅꯪ ꯕꯤ ꯑꯦꯗꯗꯤ ꯀꯔꯤ ꯒ꯭ꯔꯦꯖꯨꯑꯦꯁꯟ ꯂꯧꯕ꯭ꯔꯣ ꯀꯔꯤ ꯑꯣꯅꯔꯁ ꯂꯧꯕ꯭ꯔꯣ
ꯑꯗꯨ ꯑꯗꯨ ꯃꯅꯦ
ꯎ ꯏꯟꯚꯐ ꯁꯥꯏꯟꯁ
ꯑꯥ
ꯎꯝ ꯍꯗꯤ
ꯃꯥꯥꯟ
ꯍꯝ ꯍꯣꯝ ꯇꯇꯔꯒ ꯆꯠꯄ꯭ꯔꯣ ꯍꯣꯝ ꯀꯣꯆꯤꯡ
ꯆꯠꯂꯦ
ꯑꯗꯨꯗ ꯂꯩꯔꯒ
ꯑ ꯑꯃꯈꯛꯇꯪ ꯆꯠꯂꯦꯗ
ꯎꯝ ꯑꯣ ꯐ ꯑꯣꯅ ꯐꯔꯤꯕꯨ ꯆꯥꯍ ꯂꯩꯕ ꯀꯣꯅꯧꯗ
ꯎꯝ
ꯀꯒ꯭ꯔꯤꯇꯥ ꯍꯣꯔꯅ ꯍꯧꯖꯤꯛ ꯇꯨꯝꯃꯒ ꯍꯔꯦꯔꯤ ꯀꯣꯆꯤꯡꯗꯤ ꯄꯨꯡ ꯀꯌꯥ ꯆꯠꯄ꯭ꯔꯣ ꯑꯗꯨꯁꯅꯦ
ꯑꯌꯨꯛꯇ ꯆꯠꯂꯦ ꯍꯧꯖꯤꯛꯇꯤ
ꯑꯗꯨꯗꯤ ꯍꯖꯤ ꯄꯊꯔꯒ